ꯑꯣ ꯇꯥꯏ ꯇꯥꯏ ꯑ ꯃꯇꯝ ꯌꯧꯕꯤ ꯇꯛꯈꯤꯕꯕꯔꯥ
ꯎꯝ ꯑꯩ ꯅꯍꯥꯟ ꯑꯃ ꯁꯥꯟꯅꯩꯌꯦꯕꯀꯣ ꯊꯥꯔꯇꯤ ꯃꯕꯨ ꯇꯠꯇꯕꯟ
ꯀ
ꯑꯁꯅ ꯆꯂꯦ
ꯌꯥꯃꯦ
ꯑꯇ ꯍꯣꯏ ꯃꯅ ꯋꯥꯟ ꯑꯩꯠꯇꯤ ꯁꯣꯍꯜꯂꯣꯅ ꯍꯥꯏꯕꯅꯦꯕ
ꯎꯝ
ꯃꯤ ꯃꯁꯤꯡꯒꯤꯁꯨ ꯅꯠꯇꯕꯤꯗꯗ ꯋꯥꯔꯤꯗꯤꯁꯨꯗꯤ ꯀꯥꯏꯅ ꯍꯥꯏꯕꯁꯨ ꯍꯥꯏꯕꯗꯨꯗ ꯑꯩ ꯇ꯭ꯔꯥꯏ ꯇꯧꯒꯦ ꯇꯧꯁꯂ ꯑꯗꯨ ꯑꯗꯨ ꯅꯦꯛꯁ ꯇꯥꯏꯝ ꯀ ꯑꯩꯗꯤ ꯌꯥꯗꯦꯗ ꯃꯅꯝ ꯇꯛꯈ꯭ꯔ
ꯑꯩꯁꯨ ꯑꯗꯨꯨꯝ ꯇꯔꯥ ꯇꯔꯥ ꯇꯔꯥꯅꯤꯣꯏ ꯇꯔꯥꯃ ꯁ꯭ꯋꯥꯏ ꯑꯗꯨꯝ ꯆꯠꯂꯦꯕ ꯑꯗꯧ
ꯎꯝ ꯃꯣꯏꯒꯤ ꯀꯨꯏꯅ ꯇꯧꯁꯤꯜꯂꯛꯑꯗꯤ ꯌꯥꯔ ꯇ ꯄꯨꯖꯥ ꯍꯅꯗꯤ ꯌꯥꯔꯝꯕ ꯃꯥꯅ ꯌꯥꯃ ꯃꯥ ꯂꯩꯗꯤ ꯉꯔꯥꯡ ꯑꯃꯨꯛ ꯍꯥꯏꯔꯛꯄꯅꯦ ꯅ ꯑꯩ ꯀꯤꯗ ꯍꯦꯜꯍꯟꯒꯦꯅꯨ ꯀꯥꯏꯅ ꯃꯤꯗ ꯑꯩ ꯃꯃꯥꯡ ꯀꯨꯏ ꯈꯔ ꯀꯨꯏꯔꯦ ꯍꯥꯏꯇꯥꯔꯦ
ꯑꯥ
ꯑꯩꯈꯣꯏ ꯑꯉꯥꯡ ꯈꯪꯅꯕ ꯑꯃ ꯇꯧꯔ ꯃꯣꯏ ꯌꯥꯎꯒꯦꯔꯥ ꯈꯣꯠꯀꯦꯔꯥ ꯌꯦꯡꯉꯦꯔ ꯁꯨꯝ ꯌꯦꯡꯉ ꯑꯃꯅꯤꯗ ꯑꯗꯁꯝ ꯃꯩꯇꯩ ꯃꯌꯦꯛꯒꯤꯁꯨ ꯃꯌꯥꯝ ꯑꯣꯏꯅ ꯑꯗꯨꯗꯒꯤ ꯗꯗꯥꯔ ꯑꯃ ꯍꯩꯇꯦ ꯈꯣꯠꯇꯦꯅ ꯇꯧꯕꯝꯕꯗ ꯑꯩꯩꯅ ꯁꯨꯝ ꯇꯧ ꯑꯗꯩ ꯁꯨꯝ ꯑꯩꯁꯤ ꯁꯨꯝ ꯅꯨꯡꯉꯥꯏ ꯑꯩꯕꯣꯏ ꯀꯩꯕꯅꯤ ꯇꯧꯧꯕꯔꯦꯅ ꯈꯔ ꯑꯗꯨꯝ ꯈꯔ ꯑꯗꯨꯝ ꯐꯪꯗꯦꯔ ꯍꯥꯏꯗꯤ ꯌꯥꯝ ꯀꯪ ꯋꯥꯗꯕꯤꯅ ꯑꯗꯨꯝ ꯐꯝꯅꯤꯡꯕꯅꯤꯅ ꯑꯩꯩꯅ ꯁꯨꯝ ꯇꯧꯁꯟꯅꯤꯡꯉꯦ ꯇꯧꯁꯅꯤꯡꯉꯦ
ꯃꯇꯝꯗꯨ ꯃꯥꯡꯕ ꯊꯕꯛ ꯇꯧꯅ ꯇꯧꯅ ꯇꯧꯔꯁꯨꯇ ꯌꯥꯕ
ꯎꯝ ꯎꯝ ꯚꯦꯖꯤꯇꯦꯕꯜꯗꯨꯗꯤ ꯑꯗꯨꯝ ꯄꯣꯊꯥꯔꯤꯀꯥꯟꯅ ꯉꯥꯏꯍꯥꯛꯇꯪ ꯇꯧꯕ ꯈꯣꯠꯀ ꯇꯧꯕꯅꯦ ꯑꯩ ꯊꯣꯏꯛꯇꯤ ꯇꯧꯗꯦꯕ ꯑꯗꯨꯒꯤꯗꯤ ꯑ ꯍꯟꯗꯛꯀꯤꯗꯤꯗꯤ ꯇꯧꯋꯦ ꯇꯧꯋꯦꯗꯤ ꯆꯪꯉꯛꯄꯗ ꯃꯥꯄꯟ ꯌꯧꯕꯒ ꯌꯥꯎꯋꯦꯕꯀꯣ ꯑꯗꯨꯗꯤ ꯑꯩꯅ ꯑꯁ ꯀꯃꯥꯏꯅ ꯇꯧꯏꯅꯪꯉꯨꯒꯤꯒꯦꯅ ꯌꯦꯡꯒꯦꯅ ꯁꯨꯝ ꯇꯧꯕꯅꯦ ꯉꯝꯗꯔ
ꯃ ꯃꯇꯝꯝꯗ ꯍꯣꯏꯅꯦ ꯀꯥꯏꯊꯣꯛꯇ꯭ꯔꯗꯤ ꯌꯥꯔꯣꯏ ꯑꯗꯨꯅ ꯌꯥꯝꯅ ꯀꯩꯅꯣ ꯇꯧꯔꯗꯤꯦ
ꯌꯥꯗꯦ ꯃꯣꯏ ꯑꯉꯥꯡ ꯀꯩ ꯑꯩꯈꯣꯏ ꯑꯦꯛꯖꯥꯝ ꯂꯣꯏꯔꯒ ꯃꯣꯏ ꯀ꯭ꯂꯥꯁ ꯆꯠꯇꯕ ꯈꯣꯠꯇꯕ ꯂꯩꯅ ꯇꯧꯅꯕꯗꯣ ꯑꯗꯨꯝꯕ ꯇꯧꯕ ꯃꯥꯂꯦ
ꯎꯝ
ꯑꯩ ꯉꯝꯁꯨ ꯉꯝꯗꯦ ꯑꯗꯗꯤ ꯅꯨꯡꯗꯥꯡꯒꯗꯤ ꯁꯣꯛ ꯉꯝꯗ꯭ꯔꯤ ꯇꯨꯞꯅꯤꯡ ꯃꯅ ꯍꯦꯛꯇ ꯍꯜꯂꯤꯑꯕ ꯍꯥꯏꯗꯤ ꯐꯣꯟ ꯊꯕꯛ ꯇꯧꯒꯗꯤꯕ ꯑꯃꯀꯣ ꯊꯃꯣꯏꯃꯛꯀꯤ ꯐꯣꯟ ꯃꯦꯠꯂ ꯂꯩꯔꯤꯗꯤ ꯉꯝꯅꯤꯡꯗꯦꯕ
ꯎꯝ
ꯀꯥꯏꯁꯨꯅꯤ ꯐꯤ ꯁ ꯍꯥꯏꯔꯦ ꯑꯩꯁꯨ ꯑꯗꯨꯝ ꯅꯤꯡꯉꯁꯨꯦ ꯉꯍꯥꯛꯇꯪ ꯑꯣꯏꯃꯤꯟꯅꯝꯃꯒꯁꯨ ꯁꯨꯝ ꯈꯥꯡꯖꯤꯟꯈꯤꯗꯨꯗꯅ ꯑꯗꯨꯝ ꯍꯣꯔꯦꯟꯕꯨ ꯑꯗꯨ ꯄꯨꯡ ꯑꯃꯅꯤꯕꯨ ꯑꯗꯨꯝ ꯂꯩ ꯉꯝꯅꯦꯕ ꯑꯗꯨ ꯐꯣꯟ ꯃꯠ ꯄꯁꯨ ꯌꯥꯝ ꯃꯥꯟꯗ꯭ꯔꯦ ꯍꯟꯗꯛꯀꯤ ꯑꯗꯨꯪ ꯈꯔ ꯃꯣꯏ ꯀꯩꯅꯣ ꯇꯧꯅꯕꯗꯨꯗ ꯑꯩꯅ ꯌꯦꯡꯒꯦꯅ ꯇꯧꯁꯜꯂꯛꯑ ꯑꯗꯨ ꯑꯃꯨꯛ ꯌꯦꯡꯉꯨꯔꯣ ꯑꯗꯨꯗ ꯃꯇꯝ ꯀꯊꯪ ꯀꯥꯏꯊꯣꯛꯑꯒ ꯑꯃꯨꯛ ꯆꯪꯉꯛꯇꯣꯏꯅꯦꯕ ꯑꯇꯩꯁ ꯉ ꯈꯔꯆꯅꯤ ꯑꯗꯨ ꯈꯥꯏ ꯄꯍꯤ
ꯎꯝꯣꯏ
ꯃꯣꯏ ꯊꯕꯛꯇꯣ ꯑꯅꯤ ꯑꯍꯨꯝ ꯊꯣꯛꯄꯗꯨꯗ ꯄꯦꯗꯤꯡ ꯑꯦꯖꯥ ꯂꯣꯏꯁꯟꯅꯕ ꯀꯥꯏꯅꯗꯤꯁꯨ ꯃꯥꯅ ꯀꯩꯅꯣ ꯄꯤꯕꯗꯥꯥ
ꯑ
ꯑꯌꯥꯝꯕ ꯁꯔ ꯋꯥꯠꯂꯤꯕ ꯅꯪꯁ
ꯎꯝ ꯑꯩꯒꯤꯗꯤ ꯍꯧꯔꯛꯄꯗ ꯉꯥꯏꯔꯤꯗ ꯈꯔ ꯈꯔ ꯑꯗꯨꯝ ꯇꯧꯔꯛꯈꯤ ꯇꯥꯔꯦ
ꯍ ꯀꯩꯗꯤ ꯌꯦꯡꯒꯦꯅ ꯁꯤ ꯆꯪꯉꯛꯇꯕꯗꯣ ꯑꯃ ꯆꯪꯉꯛꯇꯕꯗꯨꯗ ꯑꯩꯅ ꯁꯨꯝ ꯁꯤ ꯌꯨꯝ ꯀꯟꯇ꯭ꯔꯧꯔꯗꯤꯕꯤꯅ ꯇꯧ ꯋꯥꯄꯅꯤꯗꯅꯤ ꯇꯧ
ꯎꯝꯝ
ꯏꯌꯥꯝꯅ ꯊꯕꯛ ꯇꯧꯕꯔꯒ ꯑꯃꯨꯛ ꯇꯧꯋꯦ ꯍꯥꯏꯩꯅꯁꯨ ꯐꯤ ꯁꯥꯔꯁꯨ ꯁꯥꯔꯁꯨꯅ ꯋꯥꯔꯤꯣꯏ ꯁꯥꯔꯁꯨ
ꯎꯝ
ꯃꯗꯨꯗꯤꯦ ꯑꯩ ꯁꯨꯃꯥꯏꯅ ꯂꯣꯏꯔꯛꯑꯀꯥꯟꯗꯒ ꯁꯨꯝ ꯇꯧꯕ ꯋꯥꯅꯤꯗꯣ
ꯑꯌꯨꯛꯀꯤ ꯇꯨꯏꯁꯟꯗꯨꯣ ꯄꯨꯡ ꯃꯉꯥ ꯑꯗꯨꯗꯥꯋꯥꯏ ꯆꯠꯂꯦꯗꯏꯅꯦ
ꯑꯌꯨꯛꯀꯤꯗꯤ ꯇꯔꯨꯛꯇ ꯆꯠꯂꯦ
ꯍꯂꯣ ꯍ ꯇꯔꯨꯛꯛꯇ
ꯎꯝ ꯇꯧꯛꯇ ꯁꯠꯄ ꯍꯥ
ꯑꯗꯨꯗꯤ ꯅꯪ ꯃꯝ ꯑ ꯀꯩꯗ
ꯇꯥꯕ꯭ꯔꯥ
ꯀꯥꯏ ꯀꯥꯏ
ꯑꯣ ꯀꯔꯤ ꯍꯥꯏ ꯇ
ꯈꯔ ꯉꯟꯅ ꯑꯗꯨꯝ ꯇꯨꯝꯂꯝꯝꯃꯅꯦꯕ
ꯍꯣꯏ ꯅꯣꯡꯃꯣꯏ ꯄꯨꯡ ꯃꯉꯥꯒꯤ ꯆꯥꯡꯗꯤ ꯑꯗꯨꯝ ꯇꯨꯝꯅꯕ ꯍꯣꯠꯅꯔꯦ
ꯑꯩ ꯑꯗꯨꯗꯤ ꯄꯨꯡ ꯃꯉꯥꯗꯤ ꯍꯦꯜꯂꯝꯅꯤ ꯑꯩ ꯇꯨꯝꯃꯤꯅꯤꯅꯤ
ꯌꯦꯗꯣ ꯃꯉꯥ ꯃꯉꯥ ꯃꯈꯥꯏ ꯐꯥꯎ ꯃꯅꯨꯡꯗꯗꯤ ꯍꯧꯒꯠꯇ꯭ꯔꯗꯤ ꯎꯄꯥꯏ ꯁꯨꯡꯂꯥꯏꯅ ꯂꯩꯇ꯭ꯔꯦꯕ ꯇꯨꯏꯁꯟꯒꯤꯗꯤꯀꯣ ꯑꯩꯣꯏꯒꯤ ꯕꯥꯔꯣꯒꯤ ꯃꯃꯥꯡ ꯇꯨꯝ ꯃꯉꯥ ꯑꯗꯒꯤ ꯑꯗꯨꯝ ꯊꯕꯛ ꯍꯧꯖꯤꯛ ꯍꯥꯏꯗꯤ ꯀꯥ ꯃꯅꯨꯡꯗ ꯂꯩꯔꯗꯤ ꯑꯗꯨꯝ ꯇꯨꯝꯅꯤꯡꯉꯛꯀꯗꯣꯏꯅꯦꯕ ꯅꯨꯡꯊꯤꯟ ꯑꯗꯨꯅ ꯑꯩꯒꯤꯁꯨ ꯅꯥꯀꯟꯒꯤ ꯄꯤ ꯑꯩꯆ ꯗꯤ ꯀꯩꯀꯩꯒꯤ ꯆꯠꯊꯣꯛ ꯆꯠꯁꯤꯟ ꯑꯗꯨꯝ ꯇꯧꯕꯅꯤꯅ
ꯁꯤꯗ ꯁꯨꯝ ꯊꯕꯛ ꯁꯨꯝ ꯂꯩꯇꯗꯤ ꯇꯨꯝꯅꯤꯡꯕ ꯍꯥꯏꯗꯤ ꯑꯗꯨꯝ ꯊꯕꯛ ꯂꯩꯇꯗꯤ ꯑꯗꯨꯝ ꯠꯇꯝꯃꯤ ꯆꯂꯄꯅꯤꯗ
ꯃꯥꯅꯤ ꯃꯥꯅꯤ ꯀꯥ ꯃꯅꯨꯡꯗ ꯁꯨꯝ ꯂꯩꯒꯗꯤ ꯑꯩꯈꯣꯏ ꯑꯗꯨꯝ ꯇꯧꯦ
ꯅꯣꯏ ꯔꯨꯝꯗꯨꯗꯤ ꯁꯥꯗ꯭ꯔꯣ ꯀꯃꯥꯏꯅ ꯇꯧ ꯀꯔꯦꯟꯅꯤꯅ
ꯁꯥꯕ ꯍꯥꯏꯁꯦ ꯑꯩꯈꯣꯏꯒꯤ ꯑꯩ ꯑꯦ ꯑꯩ ꯑꯩꯈꯣꯏ ꯂꯩꯁꯤꯗꯤ ꯏꯪꯉꯤ ꯏꯪꯉꯤ ꯍꯥꯏꯗꯤ ꯌꯥꯝꯅ ꯀꯩꯅꯣ ꯇꯧꯕ ꯅꯠꯇ꯭ꯔꯒꯁꯨꯀꯣ ꯎꯝ ꯀꯔꯤ ꯀꯃꯥꯏ ꯑꯗꯨ ꯑꯩꯈꯣꯏꯒꯤ ꯐꯦꯟꯒꯨꯝꯕ ꯀꯟꯅ ꯗꯔꯀꯥꯔ ꯇꯥꯗꯦꯕ
ꯑꯣꯉ ꯑꯗꯨꯝ ꯂꯩ
ꯎ ꯎꯝ ꯎꯝ ꯅꯨꯡꯁꯤꯠ ꯅꯨꯡꯁꯤꯠ ꯀ ꯆꯇꯪ ꯊꯤꯜꯂꯛ ꯗ ꯅꯨꯡꯁꯥ ꯐꯥꯔ ꯁꯥꯔꯁꯨ ꯑꯗꯨ ꯂꯩꯕ ꯉꯝꯃꯦ ꯑꯗꯨ ꯌꯥꯝꯅ ꯄꯊꯥꯕꯩꯗꯤ ꯌꯥꯝ ꯅꯨꯡꯉꯥꯏꯕ ꯀꯥꯅꯤꯗ ꯑꯗ ꯄꯣꯊꯥꯕꯗ ꯊꯕꯛꯇꯤ ꯑꯝꯇ ꯌꯥꯗꯕ
ꯄꯣꯊꯥ ꯂꯩꯊꯣꯛꯀꯗꯤ ꯊꯕꯛ ꯁꯣꯏꯑꯦꯗꯅ
ꯊꯕꯛ ꯇꯧ ꯑꯣꯏꯔꯁꯨ ꯄꯣꯊꯥꯗꯕꯗꯤ ꯌꯥ ꯄꯣꯠꯇꯦ ꯑꯗꯩ ꯄꯣꯠꯊꯥꯔ ꯂꯣꯏꯊꯣꯛ ꯀꯅ ꯊꯕꯛꯁꯦ ꯑꯃꯨꯛꯣꯏꯔꯛꯇꯣꯏꯅꯦꯕ ꯍ ꯍ ꯍ ꯊꯕꯛꯀ ꯁꯨꯝ ꯇꯧꯗꯕꯤꯗ ꯑꯁꯨꯝ ꯂꯩꯁꯟꯒ꯭ꯔꯗꯤꯅ ꯊꯕꯛꯀ ꯁꯨꯨꯡꯇꯧ ꯇꯧꯅꯤꯡꯗꯥ ꯖꯥꯠꯅꯤ
ꯊꯦ
ꯇꯟꯖꯟꯒꯤꯗꯅ
ꯎꯝ
ꯁꯨꯝ ꯐꯅ ꯍꯥꯏ ꯁꯥꯥꯕꯅꯤ ꯐꯤ ꯑꯈꯣꯏꯁꯨ ꯐꯤ ꯑꯃ ꯁꯥꯏ ꯐꯤ ꯑꯃ ꯂꯣꯏꯔꯛꯄꯗꯗꯤ ꯑꯁ ꯈꯔ ꯔꯦꯁ ꯂꯧꯒꯦ ꯀꯥꯏꯅ ꯉꯁꯤ ꯅꯨꯃꯤꯠ ꯅꯤꯅꯤꯒ ꯍꯦꯛ ꯄꯣꯊꯥ ꯊꯣꯛꯎꯔꯗꯤ ꯑꯗꯨꯝ ꯇꯟꯖꯜꯂꯛꯑꯅꯤ
ꯑ ꯈꯤꯇꯪ ꯍꯟꯗꯔꯖꯨꯀꯣ ꯗꯥꯏꯔꯦꯛ ꯑꯣꯏꯅ ꯂꯦꯞꯇꯤ ꯂꯦꯞꯊꯣꯛꯇꯕ ꯅꯠꯇ꯭ꯔꯥ
ꯍꯣꯏ ꯑꯗꯨꯅꯦ ꯗꯦꯠꯇꯗꯤ ꯑꯁ ꯉꯁꯤ ꯈꯤꯇꯪ ꯉꯥꯛꯇꯪ ꯊꯥ ꯑꯃꯒ ꯑꯗꯨꯝ ꯍꯥ ꯑꯗꯨꯝ ꯍꯥꯏꯖꯨ ꯍꯥꯏꯗꯣꯏꯅꯦ ꯁꯦ ꯂꯦꯞꯊꯣꯛꯇꯣꯏ ꯁꯔꯨꯛꯄꯨꯗꯤ ꯈꯤꯇꯪ ꯈꯤꯇꯪ ꯇꯧꯕ ꯐꯩꯌꯦꯅ
ꯎꯝ
ꯑꯗ ꯇꯟꯕꯒ ꯍꯧꯒ꯭ꯔꯗꯤꯕꯀꯣ ꯁꯨꯡꯁꯥꯒ ꯁꯥꯗꯕꯤꯅꯤ ꯅꯨꯃꯤꯠ ꯑꯩ ꯁꯨꯝ ꯀꯩꯅꯣ ꯇꯧꯔꯤꯀꯥꯟꯗꯅꯦ ꯍꯨꯖꯤꯛꯄꯨꯗꯤ ꯇꯧꯗ꯭ꯔꯦꯕꯀꯣ ꯈꯔꯒ ꯁꯥ ꯍꯧꯔꯛꯄꯩ ꯑꯗꯥꯏꯗꯨꯗꯗꯤ ꯄꯩꯁꯥ ꯎꯝ ꯈꯨꯠꯇꯒ ꯈꯔ ꯐꯪꯉꯛꯄꯗꯣ
ꯑꯥ
ꯑꯗꯨꯅ ꯄꯩꯁꯥꯁꯨ ꯑꯁꯨꯛꯌꯥꯝ ꯐꯪꯉꯖꯤꯕꯨ ꯀꯥꯏ ꯁꯨꯝ ꯋꯥꯈꯟꯗꯨꯗꯕ ꯑꯣ ꯑꯩ ꯀꯨꯏꯔꯦꯕ ꯐꯤ ꯁꯥꯔꯛ ꯄꯖꯦ ꯆꯍꯤ ꯇꯔꯨꯛ ꯇꯔꯦꯠꯃꯨꯛ ꯁꯨꯔꯛꯑꯦꯕꯀꯣ ꯑꯗꯨꯝ ꯊꯕꯛ ꯀ ꯑꯩ ꯍꯥꯟꯅ ꯃꯥꯏꯀ꯭ꯔꯣ ꯐꯥꯏꯅꯥꯟꯁ ꯑꯝ ꯌꯥꯎꯔꯝꯃꯦꯕ ꯑꯗꯨ ꯑꯗꯨꯝ ꯆꯠꯂꯒ ꯍꯜꯂꯛꯑꯒ ꯑꯗꯨꯝ ꯈꯔ ꯁꯥꯕ ꯈꯣꯠꯄ ꯑꯗꯨꯃꯥꯏꯅ ꯇꯧꯕ
ꯑꯗꯨꯕꯨ
ꯑꯗ ꯅꯪ ꯄꯩꯁꯥꯗꯣ ꯑꯗꯨꯝ ꯐꯪꯕꯗꯨꯗ ꯈꯨꯠꯇ ꯈꯔ ꯐꯪꯍꯜꯂꯦ ꯑꯁ ꯌꯥꯔꯦ ꯈꯔ ꯄꯥꯏꯔ ꯂꯩꯔꯗꯤ ꯁꯤ ꯂꯦꯞꯊꯣꯛꯀꯦ ꯀꯥꯏꯅꯒ ꯁꯨꯡꯁꯥ ꯁꯥꯅ ꯋꯤꯛ ꯑꯃꯒ ꯁꯥꯗꯕꯤꯗ ꯑꯩ ꯂꯩꯊꯣꯛ ꯀꯣꯜ ꯐ꯭ꯔꯦꯟꯗꯒ ꯇꯧꯋꯦ ꯎꯝ ꯑꯗꯨꯝ ꯀꯥꯟꯗꯗꯤ ꯄꯩꯁꯥꯒꯤ ꯕꯦꯂꯨꯖꯦ ꯌꯥꯝ ꯀꯟꯅ ꯗꯔꯀꯥꯔꯖꯦ ꯇꯥꯗ꯭ꯔꯤꯃꯤꯅ ꯑꯃꯨꯛ
ꯄꯥꯃꯨꯕ ꯈꯪꯗꯕ ꯍꯥꯏꯇꯥꯔꯦ ꯅꯣꯏꯒꯤ ꯅꯣꯏ ꯁꯥꯏꯗꯤ ꯋꯥꯔꯤꯒ ꯁꯥꯟꯅꯗ꯭ꯔꯣ ꯇꯥꯥꯗ꯭ꯔꯣ
ꯇꯥꯏꯌꯦ ꯇꯥꯏꯌꯦ
ꯅꯣꯏꯒꯤ ꯁꯥꯏꯗꯤ ꯋꯥꯔꯤꯒ ꯁꯥꯟꯅꯗ꯭ꯔꯕꯣ
ꯄꯥꯛꯅ ꯁꯥꯟꯅꯗꯦ ꯃꯥꯖꯨ ꯊꯕꯛ ꯆꯤꯟꯕꯒꯤ
ꯑꯣ
ꯃꯥ ꯑꯁ ꯃꯥꯗꯤ ꯌꯥꯝ ꯉꯟ ꯉꯟꯅ ꯇꯨꯝꯃꯦ
ꯑꯣ ꯃꯥ ꯑꯣ ꯃꯥꯒ ꯅꯪꯒ ꯇꯨꯝꯕ ꯃꯇꯝ ꯑꯃꯨꯛ ꯈꯦꯠꯅꯔꯦꯕ
ꯎꯝ ꯈꯦꯠꯅꯩ ꯑꯗꯩ ꯑꯌꯨꯛꯁꯤꯅ ꯉꯟꯇꯥꯥꯅ ꯍꯧꯒꯠꯂꯛꯀꯅꯤ ꯑꯩꯅ ꯈꯔ ꯁꯨꯝ ꯕꯥꯔꯣ ꯑꯗ꯭ꯋꯥꯏ ꯑꯩ ꯇꯨꯝꯕꯅꯤꯅ ꯄꯨꯡ ꯃꯔꯤ ꯃꯈꯥꯏꯗ ꯍꯣꯠꯄꯗꯤ ꯉꯝꯗꯦ ꯐꯠ ꯄꯨꯡ ꯃꯔꯤ ꯃꯈꯥꯏꯗ ꯐꯣꯟ ꯇꯧꯁꯜꯂꯛꯀꯅꯤ ꯑꯩꯅ ꯄꯥꯏꯔꯣꯏ ꯃꯥꯥꯅ ꯏꯁꯧ ꯑꯃꯨꯛ ꯂꯥꯡꯉꯛꯀꯅꯤ ꯍꯍ ꯑꯩꯅ ꯍꯦꯛ ꯄꯥꯏꯔꯨꯔꯗꯤ ꯇꯨꯝꯗꯕꯖꯨ ꯌꯥꯔꯣꯏ
ꯑꯩ ꯇꯨꯝꯃꯤꯉꯩꯅ ꯐꯣꯟ ꯇꯧꯁꯤꯜꯂꯛꯄꯖꯦ ꯑꯦꯁ ꯇꯨꯝꯁꯤꯠ ꯐꯥꯗꯕꯤꯗ ꯊꯕꯛ ꯃꯔꯨ ꯑꯣꯏꯕ ꯑꯗꯨꯒꯤ ꯑꯣꯏꯔꯗꯤ ꯎꯝ ꯀꯩꯁꯨꯝ ꯈꯟꯗꯦꯕ ꯋꯥꯔꯤ ꯁꯥꯟꯅꯅꯕꯒꯤꯗꯃꯛꯇ ꯐꯣꯟ ꯇꯧꯁꯤꯜꯂꯛꯄꯁꯤ ꯌꯥꯝ ꯁꯥꯎꯅꯤꯡꯕꯅꯤ ꯑꯩ ꯂꯧꯁꯤꯟꯕ ꯉꯝꯗꯕ ꯍꯥꯏꯗꯤ ꯁꯨꯝ ꯑꯩꯗ ꯁꯨꯝ ꯌꯨꯝ ꯂꯩꯀꯥꯟꯗ ꯁꯨꯝ ꯐꯤ ꯁꯥꯕ ꯁꯉꯥꯏ ꯑꯩꯁꯨ ꯄꯨꯡ ꯇꯔꯥ ꯊꯣꯛ ꯃꯈ ꯀꯥꯏꯕ ꯍ ꯎꯝ ꯍꯥꯏꯕꯨꯨ ꯑꯗꯨꯝ ꯁꯥꯔꯒ ꯑꯗꯨꯝ ꯇꯨꯝꯃꯦꯕꯀꯣ ꯑꯩꯁꯦ
ꯎꯝ
ꯑꯗꯨꯗꯨꯅ ꯑꯩꯅ ꯊꯦꯡꯅ ꯇꯨꯝꯃꯦ ꯑꯗꯩ ꯃꯣꯏꯅ ꯑꯃꯨꯛ ꯉꯟꯅ ꯇꯨꯝꯃꯦ ꯇꯨꯝꯃꯕꯅꯤꯅ ꯉꯟꯇꯥꯅ ꯑꯌꯨꯛꯁꯤꯗ ꯐꯣꯟ ꯇꯧꯁꯤꯜꯂꯛꯄꯗꯣ ꯁꯥꯎꯅꯤꯡꯕꯅꯦꯕ ꯄꯩꯅꯅꯤꯡꯗꯕꯔꯕ ꯌꯥꯝ
ꯑꯗꯒꯤ ꯈ꯭ꯋꯥꯏ ꯅꯨꯡꯉꯥꯏꯇ꯭ꯔꯤꯁꯤꯅ ꯇꯨꯝꯊꯕ ꯌꯥꯈꯤꯗꯕꯁꯦ ꯑꯩꯒ ꯄꯨꯊꯣꯛꯈ꯭ꯔꯗꯤ
ꯎꯝ ꯍ ꯑꯀ ꯈꯈ ꯈꯔ ꯈ ꯇꯨꯝꯊꯕ ꯌꯥꯗꯕꯅꯤ ꯋꯥꯕꯅꯤ ꯑꯩ ꯌꯥꯎꯔꯦ ꯑꯩꯈꯣꯏ ꯁꯨꯡ ꯇꯨꯝꯁꯤꯟꯒꯦꯗꯤ ꯁꯨꯡꯃꯝ ꯉꯝꯗꯕ ꯇꯨꯝꯊꯒꯦꯁ ꯑꯗꯩ ꯄꯣꯊꯥꯞ ꯗꯨꯁꯨ ꯀꯩ ꯍꯥꯏꯗꯣꯏꯅꯣ ꯈꯪꯉꯦ ꯑꯩꯈꯣꯏ ꯏꯁꯥꯁꯦ ꯑꯩꯈꯣꯏꯒꯤ ꯆꯔꯥꯅꯔ ꯂꯩꯔꯦ ꯇꯥꯏꯞ ꯇꯧꯕꯗꯣ ꯀꯃꯥꯏꯅ ꯇꯧꯕꯒ ꯇꯨꯝꯕ ꯌꯥꯝꯃꯟꯊꯗꯅꯀꯣ ꯑꯁ ꯀꯃꯥꯏꯅ ꯇꯁꯤ ꯈ ꯃ ꯀꯞꯄꯒ ꯀꯃꯥꯏ ꯅꯖꯤ ꯈꯪ ꯂꯦ
ꯇꯧ ꯈꯪꯗꯦ ꯏꯁꯥ ꯏꯇꯣꯟꯗ ꯑꯗꯨꯝ ꯀꯩꯅꯣ ꯇꯧꯔ ꯂꯩꯕ
ꯍꯣꯏ ꯀꯃꯥꯏꯅ ꯊꯖꯒꯦ ꯑꯩ ꯀꯩꯁꯇ ꯀꯩ ꯍꯥꯏ ꯀꯃꯥꯏꯅ ꯇꯧꯔꯒ ꯇꯨꯝꯍꯟꯗꯣꯏꯅꯣ ꯄꯣꯊꯥꯠꯇꯣꯏꯅꯣꯗꯤ ꯈꯪꯗꯕꯩꯗ
ꯅꯨꯡꯇꯤ ꯑꯩꯈꯣꯏ ꯁ꯭ꯋꯥꯏꯗ ꯍꯥꯏꯅꯩ ꯄꯨꯡ ꯃꯉꯥꯒꯤ ꯃꯇꯨꯡꯗ ꯇꯧꯔꯛꯒꯗꯤ ꯌꯥꯏ ꯄꯨꯡ ꯃꯉꯥꯒꯤ ꯃꯃꯥꯡꯗꯒꯤ ꯇꯧꯔꯛꯀꯅꯨ ꯑꯗꯨꯁꯨꯛ ꯐꯥꯗꯦꯅ ꯑꯗꯨ ꯃꯥꯁꯨ ꯑꯗꯨꯝ ꯋꯥꯔꯤ ꯁꯥꯟꯅꯅꯤꯡꯕꯒꯤ ꯇꯧꯔꯛꯄ ꯑꯩꯅ ꯑꯁ ꯉ ꯑꯩꯅ ꯈꯠꯁꯨ ꯈꯠꯅꯩ ꯑꯗꯒꯤ ꯑꯗꯨꯃꯥꯏꯅ
ꯑꯗꯨꯅꯦ ꯑꯣ ꯑꯩꯈꯣꯏꯁꯨꯅꯦ ꯑꯁ ꯌꯥꯡꯈꯩ ꯈꯟꯅꯔꯌꯦꯅꯦ ꯑꯩꯅ ꯇꯨꯝꯅꯤꯡꯕ ꯟꯗꯥ ꯊꯦꯡꯅ ꯇꯨꯝꯕꯒꯤ ꯑꯗꯩ ꯃꯥꯏ ꯋꯥꯏ ꯁ ꯌꯥꯅꯤꯡꯕ ꯉꯟꯇꯥꯅ ꯇꯣꯡꯕꯤꯕꯅꯤ ꯉꯟꯇꯥꯅ ꯆꯨꯝꯊꯣꯛꯈ꯭ꯔꯒ ꯃꯥꯏꯍꯥꯛꯒꯂꯉ ꯍꯧꯒꯠꯂꯒ ꯇꯧꯖꯔꯛꯏꯗꯨꯕꯨꯗꯤ ꯐꯕ ꯅꯨꯡꯁꯤꯠ ꯐꯥꯗꯕꯗꯨ ꯑꯩꯈꯣꯏꯗꯗꯤ ꯅꯨꯡꯉꯥꯏꯇꯦꯗꯅ
ꯎ ꯋꯥꯗꯧ ꯀꯩꯁꯨ ꯀꯟꯗꯦ
ꯍꯣꯏ
ꯃꯥꯁꯇꯔꯒ ꯇꯧꯔꯤꯀꯥꯟꯗ ꯀꯩꯁꯨ ꯁꯤꯤꯟꯗꯕꯅꯤ ꯀꯩꯁꯨ ꯈꯟꯗꯦ ꯃꯥꯁꯇꯔ ꯍꯦꯛ ꯂꯣꯏꯕꯗꯤ ꯄꯤ ꯑꯩꯆ ꯗꯤꯦ ꯇꯧꯁꯜꯂꯨꯕ ꯄꯦꯁ ꯆꯃꯣ
ꯊꯕꯛꯁꯦ ꯄꯦꯟꯗꯤꯡ ꯂꯩꯍꯟꯕ ꯑꯝꯇ ꯌꯥꯗꯕꯅꯤ
ꯍꯣꯏ ꯑꯗꯨꯗꯤ ꯈꯔ ꯌꯦꯡꯅ ꯇꯥꯡꯉꯤꯅꯤ ꯎꯝ ꯃꯥꯅ ꯈꯔ ꯀꯝꯄꯤꯒꯗ
ꯑ
ꯍꯥꯏꯗꯤ
ꯈꯪꯗ ꯑ ꯈꯪꯗꯦ ꯃꯌꯥꯝ ꯑꯇꯩ ꯅꯨꯄꯤ ꯃꯌꯥꯝꯗꯤ ꯑꯩ ꯅꯨꯄꯤꯁꯤꯅ ꯈ ꯇꯣꯞ ꯇꯣꯞꯄ꯭ꯔꯥ ꯈꯪꯗꯦ ꯃꯥꯁ ꯀꯔꯤ ꯈꯣꯞꯄ ꯈꯜꯂꯨꯁꯦ